ꯍꯜꯂꯣ ꯍꯜꯂꯣ ꯑꯣ ꯀꯩ ꯇꯧ ꯂꯩꯒꯦ ꯉꯥꯜꯂꯦꯍꯦ ꯃꯦꯁ ꯌꯦꯡꯂꯣꯏꯗꯔꯣ ꯑꯥꯁ ꯃꯦꯁꯗꯨ ꯍꯧꯒꯗꯧꯔꯦ ꯑꯗꯨ ꯀꯔꯤ ꯇꯧꯕ ꯑꯥꯔꯖꯦꯟꯇꯤꯅꯥꯒꯤ ꯑꯦꯒꯦꯟꯁꯇ ꯂꯩꯕ꯭ꯔꯥ ꯅꯥꯏꯟ ꯊꯥꯔꯇꯤꯗ ꯍꯧꯒꯅꯦ ꯍꯧꯖꯤꯛ ꯄꯣꯔꯠ ꯑꯣꯏꯌꯦ ꯐꯣꯔꯇꯤꯟ ꯃꯤꯅꯤꯠ ꯈꯛꯇ ꯉꯥꯏꯔꯦ
ꯎꯝ
ꯋꯥꯔꯜ ꯀꯞꯇꯨ ꯀꯗꯥꯏ ꯀꯅꯥꯗ ꯁꯄꯣꯔꯠ ꯇꯧꯒꯦ
ꯌꯦꯡꯗ꯭ꯔꯦ ꯀꯨꯝꯁꯤ
ꯑꯣ ꯑꯩꯈꯣꯏꯗꯤ ꯌꯦꯡꯉꯦ ꯑꯗꯨꯒ ꯑꯩꯈꯣꯏꯒꯤ ꯁꯄꯣꯔꯇꯔ ꯑꯩꯈꯣꯏꯗ
ꯃ ꯑꯩꯗꯤ ꯃꯅꯤ ꯁꯄꯣꯔꯠ ꯇꯧꯔꯝꯃꯦꯒꯣ ꯑꯃ__ ꯑꯩ ꯁꯤꯒ꯭ꯔꯦ ꯉꯔꯥꯡ ꯑꯍꯤꯡ
ꯉꯔꯥꯡꯗꯣ ꯄꯣꯔꯇꯨꯒꯜ ꯁꯤꯈꯤꯕ ꯅꯠꯇ꯭ꯔꯣ
ꯑꯥꯎ ꯄꯣꯔꯇꯨꯒꯜꯁꯤꯒꯤꯕꯗꯣ ꯑꯗ ꯑꯗ ꯍꯥꯏꯕꯗꯤ ꯀꯩꯁꯨꯨ ꯑꯗꯨꯝ ꯅꯨꯡꯉꯥꯏꯗꯤ ꯅꯨꯡꯉꯥꯏꯇꯦ ꯑꯗꯣ ꯃꯤ ꯈꯔꯗꯤ ꯌꯥꯝ ꯀꯞꯄꯁꯨ ꯌꯥꯎꯏꯀꯣ
ꯑꯗꯨꯒ ꯑꯩꯒꯤ ꯑꯩꯅ ꯍꯣꯏ ꯑꯩꯅ ꯏꯟꯇꯔꯦꯁ ꯂꯩꯕ ꯑꯃ ꯇꯤꯝꯗꯤ ꯂꯩꯗꯤ ꯂꯩꯔꯤꯌꯦ ꯑꯗꯣ
ꯑꯥ
ꯑꯩꯒꯤ ꯑꯃꯗꯨꯗꯤ ꯀ꯭ꯋꯥꯇꯔꯐꯥꯏꯅꯦꯜ ꯀꯥꯈ꯭ꯔꯦ ꯍꯧꯖꯤꯛ ꯑꯩ ꯅꯣꯔꯋꯦꯗꯨ ꯁꯞꯄꯣꯔꯠ ꯇꯧꯋꯦ ꯍꯥꯂꯦꯟꯗꯨꯀꯣ ꯃꯥꯒꯤ ꯄ꯭ꯂꯦꯗꯣ ꯑꯩꯅ ꯌꯥꯝ ꯄꯥꯝꯖꯕ ꯑꯣꯏꯕ
ꯑꯥ ꯑꯥ ꯑ ꯃꯤꯁꯤꯡꯅ ꯐꯥꯒꯤ ꯇꯧꯕꯗꯣ
ꯍꯣꯏ
꯭ꯄ꯭ꯂꯦꯌꯔ ꯄ꯭ꯂꯦꯌꯔ ꯑꯩꯈꯣꯏꯅ ꯎꯝ ꯎꯝ ꯌꯨꯝ ꯑꯆꯧ ꯑꯆꯧꯕ ꯁꯥꯔ ꯂꯩꯌꯦ ꯁꯄꯣꯔꯇꯔ ꯑꯩꯈꯣꯏꯅ ꯁꯤꯗ ꯀꯞꯂꯒ ꯐꯨꯅꯥꯔ ꯂꯩꯕꯁꯤꯡꯅ ꯑꯄꯠꯄ ꯌꯨꯝ
ꯑꯥ
ꯐꯥꯒꯤ
ꯑ ꯆꯨꯝꯃꯦ ꯑꯗꯨ ꯃꯣꯏ ꯃꯣꯏꯒꯤꯗꯤ ꯑꯩꯈꯣꯏꯅ ꯀꯞ ꯀꯞ ꯇꯧꯕꯗꯨꯗꯤ ꯃꯣꯏꯒꯤꯗꯤ ꯒꯦꯝꯅꯤꯕꯀꯣ
ꯎꯝ
ꯁꯤꯗꯗꯤ ꯃꯤ ꯑꯁꯦꯡꯕꯒꯤ ꯈꯥꯟꯅꯕꯁꯨ ꯊꯣꯛꯑꯦꯅ ꯃꯤ ꯐꯨꯅꯕꯁꯨ ꯊꯣꯛꯑꯦ
ꯃꯤ ꯐꯥꯎ ꯑꯁꯤꯅꯥ ꯊꯣꯛꯀꯅꯦꯅ ꯇꯧꯔꯤꯁꯦ
ꯍꯣꯏ ꯑꯗꯨꯃꯥꯏ ꯇꯧꯋꯦ
ꯑꯗꯣ ꯉꯁꯤꯗꯤ ꯀꯔꯤ ꯃꯊꯦꯜ ꯑꯣꯏꯅ ꯇꯧꯔꯦ
ꯑꯁ ꯉꯁꯤꯗꯤ ꯌꯦꯟꯁꯥꯡꯗꯤ ꯍꯧꯗ꯭ꯔꯦ ꯑꯂꯨ ꯑꯣꯏꯅ ꯖꯥꯔꯦ ꯑꯁ ꯑꯂꯨ ꯑꯂꯨꯗ ꯆꯥꯃꯗꯅ ꯑꯁ ꯌꯥꯗ꯭ꯔꯦꯗ ꯋꯥꯔꯜꯀꯝꯒ ꯀꯩꯅꯣ ꯏꯔꯪꯌꯦ ꯃꯇꯥꯡꯗ ꯑꯗꯨꯝ ꯀꯩꯅꯣ ꯋꯥꯔ ꯀꯞ ꯌꯦꯡꯕꯗꯣ ꯇꯨꯝꯕꯁꯨ ꯇꯨꯝꯕ ꯆꯥꯕꯁꯨ ꯈꯪꯗ꯭ꯔꯦ ꯑꯁ ꯑꯩꯈꯣꯏꯗꯤ ꯃꯤ ꯈꯔꯗꯤ ꯃꯦꯁꯕꯨꯗꯤ ꯈꯔ ꯈꯔ ꯌꯦꯡꯉꯦ ꯑꯗꯨꯕꯨ ꯃꯦꯁ ꯌꯦꯡꯕꯗꯣꯀꯣ ꯑꯩꯈꯣꯏꯗꯣ ꯏꯟꯇꯔꯦꯁꯇꯣ
ꯎꯝ ꯎꯝ ꯎꯝ
ꯃꯔꯨ ꯈꯣꯏꯒ ꯑꯗꯨꯝ ꯌꯦꯡꯕꯗꯨꯁꯨ ꯏꯟꯇꯔꯦꯁꯇꯤ ꯑꯃ ꯂꯩ ꯑꯗꯨꯕꯨ ꯋꯥꯗꯤ ꯋꯥꯏꯍꯦ ꯄꯨꯡ ꯑꯅꯤ ꯑꯍꯨꯝ ꯑꯩꯈꯣꯏꯅ ꯌꯦꯡꯅꯤꯡꯕ ꯃꯦꯠꯆꯈꯣꯏꯗꯣ ꯑꯅꯤ ꯑꯍꯨꯝꯗ ꯇꯥꯕꯗꯣ ꯑꯗꯨꯉꯥꯏꯕꯗꯨ ꯋꯥꯗꯤ ꯌꯥꯝ ꯋꯥꯏꯑꯦ ꯑꯗꯣ ꯑꯗꯨꯝ ꯌꯦꯡꯉꯣꯏ ꯍꯣꯏ ꯑꯗꯨꯕꯨ ꯌꯦꯡꯁꯤꯗ ꯅꯪꯁꯨ ꯑꯗꯨꯝ ꯌꯦꯡꯉꯣ ꯍꯧꯖꯤꯛꯇꯣ ꯀ꯭ꯋꯥꯇꯔ ꯐꯥꯏꯅꯦꯜꯒꯨꯝꯕ ꯀꯥꯈ꯭ꯔꯗꯤ ꯑꯗꯨꯝ ꯐꯖꯗꯤ ꯐꯖꯈ꯭ꯔꯅꯤꯅ ꯃꯦꯠꯁꯇꯤ
ꯍꯣꯏ
ꯍꯣꯏ ꯑꯁ ꯑꯗꯨ ꯑꯗꯨꯗꯣ ꯃꯤ ꯃꯤ ꯃꯌꯥꯝꯅ ꯐꯦꯟꯁꯇꯣ ꯑꯥꯔꯖꯦꯟꯇꯤꯅꯥꯒꯤ ꯐꯦꯟꯁ ꯉꯛꯇ ꯐꯃꯁꯨ ꯌꯥꯗꯦ ꯅꯥꯗ ꯃꯁꯥ ꯃꯁꯥꯒꯤ ꯑꯣꯄꯤꯅꯤꯌꯟ ꯑꯗꯨꯝ ꯂꯩꯕꯨꯔꯒ ꯏꯟꯇ꯭ꯔꯦꯁ ꯇꯧꯔꯀꯣ ꯑꯃꯥꯗ ꯅꯧꯕ ꯑꯃꯥꯗ ꯂꯧꯕ ꯇꯧꯕꯗ ꯑꯁ ꯑꯗꯨꯅ ꯏꯟꯇꯔꯦꯁꯅꯤꯗ ꯃꯣꯏꯅ ꯉꯥꯡꯝꯕ ꯉꯝꯗꯕꯗꯨꯗꯤ ꯃꯣꯏꯅ ꯉꯝꯃꯁꯨ ꯑꯩꯈꯣꯏꯒꯤꯗꯤ ꯄ꯭ꯔꯣꯐꯤꯠ ꯀꯩꯁꯨ ꯂꯩꯇꯦꯅꯀꯣ ꯃꯣꯏꯅ ꯌꯨꯝ ꯐꯖꯕ ꯒꯥꯔꯤ ꯐꯖꯕ ꯇꯣꯡꯔꯁꯨ ꯑꯩꯈꯣꯏꯗꯤ ꯃꯥꯒꯤ ꯐ꯭ꯔꯦꯟꯁꯅꯤ ꯍꯥꯏꯔꯁꯨ ꯎꯕ ꯐꯪꯒꯗꯕꯁꯨ ꯅꯠꯇꯦꯕꯀꯣ
ꯃꯥꯒꯤ
ꯑꯥꯏꯁ ꯃꯣꯏ ꯃꯣꯏꯗꯤ ꯃꯣꯏꯒꯤ ꯀꯥꯎꯟꯇ꯭ꯔꯤꯒꯤꯗꯃꯛꯇ ꯅꯨꯡꯉꯥꯏꯗꯤ ꯅꯨꯡꯉꯥꯏꯇꯦ ꯑꯗꯨꯕꯨ ꯃꯣꯏꯗꯤ ꯄꯩꯁꯥꯒꯨꯝꯕ ꯋꯥꯠꯄ ꯑꯗꯨ ꯋꯥꯠꯄ ꯇꯧꯕꯒꯤ
ꯇꯥꯗꯣ